ꯑ
ꯑ
ꯅꯪꯒꯤ ꯑꯣ ꯕꯤꯖꯤꯒꯤ ꯂꯥꯏꯔꯤꯛ ꯂꯩꯕ꯭ꯔꯣ
ꯑꯣ ꯄꯤꯖꯤꯒꯤ ꯍꯣꯏ ꯇꯦꯛꯁ ꯕꯨꯛ ꯑꯃ ꯂꯩ
ꯑꯣ
ꯑꯩꯦ ꯏꯃꯥꯅꯕꯤ ꯑꯃ ꯃꯕꯤ ꯑꯩꯈꯣꯏ ꯀꯣꯃꯌꯨꯅꯤꯇꯤꯁꯨ ꯍꯣꯏ ꯃꯆꯥꯁꯨ ꯑ ꯑꯗꯨ ꯇꯨ ꯊꯥꯎꯖꯟ ꯐꯣꯔꯇꯤꯟꯒꯤ ꯏꯗꯤꯁꯟꯁꯨ ꯂꯩꯌꯦ ꯐꯣꯔꯇꯤꯟ ꯅ ꯏꯟꯇꯤꯟ
ꯑꯣ ꯑꯩꯗꯤ ꯑꯃꯠꯇ ꯂꯩꯇꯦꯗ ꯑꯩꯗꯤ ꯂꯩꯁꯤꯔ ꯈꯟꯕꯅꯦ
ꯑꯣ ꯃꯆꯥꯔ
ꯀꯃ꯭ꯌꯨꯅꯤꯇꯤꯒꯤ ꯎ ꯃꯆꯥ ꯇꯦꯛꯁꯕꯨꯛꯇꯤ ꯂꯩꯕ꯭ꯔꯥ
ꯀꯃꯤꯅꯤꯇꯤ ꯔꯥ
ꯍ
ꯃ ꯀꯃ꯭ꯌꯨꯅꯤꯇꯤꯒꯤꯔꯣ
ꯍꯣꯏ ꯍꯣꯏ ꯑ ꯑꯗꯨꯗꯤ ꯌꯥꯏ ꯆꯗꯗꯤ ꯑꯩꯉꯣꯟꯗ ꯑꯅꯤ ꯂꯩꯌꯦ ꯑꯗꯨ ꯅꯪ ꯂꯩꯇ꯭ꯔꯗꯤ ꯑꯩꯅ ꯑꯃ ꯅꯪꯉꯣꯟꯗ ꯄꯤꯒꯦꯅ ꯈꯜꯂꯦ ꯑꯗꯨ ꯅꯣꯂꯤꯗꯤ
ꯑꯣꯕꯤꯖꯤꯔꯣ
ꯑꯣꯕꯤꯒꯤ ꯅꯗꯦ ꯀꯃ꯭ꯨꯅꯤꯇꯤ
ꯎ ꯑꯣ ꯀꯝꯃ꯭ꯌꯨꯅꯤꯇꯤꯗꯤ ꯑꯩꯒꯤ ꯇꯦꯛꯁ ꯕꯨꯛ ꯇꯨ ꯂꯩꯌꯦ ꯑꯃꯅ ꯕꯤꯛ ꯋꯥꯟ ꯑꯃꯅ ꯏꯁꯃꯣꯜ ꯑꯣꯏꯕꯗꯣ ꯑꯃꯅ ꯑꯆꯧꯕ ꯑꯃꯅ ꯑꯄꯤꯛꯄꯗꯣ
ꯑꯗꯨ ꯅꯉꯣꯟꯗ ꯂꯩꯗꯤ ꯌꯥꯏꯌꯦ
ꯂꯩꯑꯦ ꯑꯗꯨꯒ ꯑꯩꯗꯤ ꯑꯣ ꯕꯤꯖꯤꯗꯤ ꯂꯩꯇꯦ
ꯀ ꯆꯗꯤ ꯑꯩꯨꯟꯗ ꯑꯃꯥ ꯍꯅꯤ ꯑꯃ ꯂꯩꯌꯦ
ꯑꯣꯕꯤꯖꯤꯗꯣ ꯀꯌꯥ ꯄꯤꯒꯦ
ꯂꯅꯃꯦ ꯎꯝ ꯑꯩꯒꯤ ꯏꯃꯥꯟꯅꯨꯕꯤ ꯑꯃꯅꯕꯤꯌꯦ ꯑꯇꯣꯞꯄ ꯁ꯭ꯀꯨꯜ ꯑꯩꯒꯤ ꯏꯃꯝ ꯅꯨꯄꯤ ꯑꯩꯒꯤ ꯏꯨ ꯑꯃꯃ
ꯑ ꯑꯩꯁꯨ ꯂꯩꯁꯤꯔꯥ ꯈꯟꯕꯅꯦ ꯑꯗꯣ ꯂꯣꯏꯔꯕ ꯕꯅꯤꯅ ꯄꯥꯝꯃꯨꯌꯦꯦ
ꯎꯝ ꯔꯦꯛꯁꯇꯣꯕꯤ ꯃꯦꯝ ꯄꯦꯅꯨꯒꯤ ꯄꯥꯔꯇꯤ
ꯃꯦꯝ ꯋꯥꯔꯗꯦꯟꯗꯣ ꯌꯥꯝꯅ ꯐꯩꯀꯣ ꯃꯥ ꯇꯨꯝꯃꯒ ꯑꯗꯨꯝ ꯂꯩꯀꯣ ꯑꯩꯈꯣꯏꯅ ꯋꯥꯔꯤ ꯁꯥꯟꯅꯕꯗꯣ ꯇꯥꯔꯒ
ꯑꯣꯏꯣꯏ
ꯃꯥ ꯋꯥꯔꯕ ꯃꯥꯜꯂꯦ
ꯊꯗ ꯍꯥꯏꯅꯤꯑ ꯀꯥꯏ
ꯁ ꯁꯖꯤ ꯅꯗꯤ ꯀꯥꯏꯌꯦ
ꯑ ꯑꯦ ꯁꯉꯃ ꯑꯗꯨ
ꯍꯣꯏ ꯑꯗꯣ ꯁꯥꯖꯤꯟꯅꯤꯗꯤ ꯒꯦꯝ ꯒꯦꯝ ꯁꯥꯟꯅꯕ ꯃꯥꯜꯂꯦ
ꯍ ꯏꯝ ꯑꯩꯅꯝ ꯀ
ꯍꯣꯏ ꯑꯩ ꯁꯣꯏꯕꯅꯦꯀꯣ ꯑꯩ ꯀꯥꯎꯈ꯭ꯔꯦ ꯑꯗꯨꯅꯤꯅꯦ
ꯍꯣꯏ ꯀꯥꯏꯗꯤ
ꯑꯦ
ꯎ ꯇꯔꯤꯛ ꯇꯔꯤꯛ ꯄꯥꯎ ꯀꯣꯅ
ꯍꯣꯏ ꯅꯠꯁꯨ ꯀꯣ
ꯍꯣꯔꯦ ꯑꯩꯁꯨ ꯄꯥꯒꯗꯣꯏꯅꯦ
ꯍꯣꯏ ꯑꯗꯨ ꯑ ꯑꯦꯛꯖꯥꯝꯗꯗꯤꯀꯣ ꯑꯩꯉꯣꯟꯗ ꯇꯧꯕꯤꯌꯣ ꯀꯣ
ꯍꯣꯏ ꯑꯩ ꯅꯪꯉꯣꯟꯗ ꯂꯣꯏꯅꯃꯛ ꯎꯠꯀꯦꯀꯣ
ꯑ ꯑꯩꯅ ꯃꯣꯗ ꯎꯀꯤꯦ
ꯑꯣ ꯑꯣ ꯅꯪ ꯅꯦꯛꯒꯗ ꯎꯠꯀꯦ
ꯍꯣꯏ
ꯑꯩꯗꯤ ꯑꯩꯅ ꯅꯪꯉꯣꯟꯗ ꯎꯠꯀꯦ ꯍꯥꯏꯌꯦ ꯑꯩꯗꯤ ꯅꯪꯅ ꯑꯩꯉꯣꯟꯗ ꯍꯪꯉꯒ ꯑꯩꯅ ꯅꯪꯉꯣꯟꯗ ꯎꯠꯄꯤꯌꯣ ꯍꯥꯏꯕꯗꯣ ꯑꯗꯨ ꯃꯥꯜꯂꯤꯅꯦ
ꯍꯁ
ꯃꯗ ꯎꯠꯀꯤꯦꯀꯣ
ꯑ ꯑꯩꯗꯤ ꯑꯩꯗꯤ ꯅꯉꯣꯟꯗ ꯎꯒꯦ ꯑꯩꯗꯤ ꯂꯥꯏꯔꯤꯛ ꯑꯃꯁꯁꯨ ꯄꯥꯗꯦ ꯑꯩ ꯑꯗꯨꯒ ꯑꯩꯗꯤ ꯊꯤꯌꯦ ꯑꯗꯨꯁꯨ ꯄꯪꯅꯤꯡꯗꯦ ꯟ ꯇꯦ
ꯑꯩꯁꯨ ꯄꯥꯅꯤꯡꯗ꯭ꯔꯦ ꯍꯧꯖꯤꯛ ꯀꯁꯨ ꯄꯥꯅꯤꯡꯗꯦ
ꯔꯁꯟ ꯄ꯭ꯔ
ꯑꯁ ꯇꯂꯦꯗꯥꯏꯗꯤ
ꯍꯣꯏ
ꯑꯩꯈꯣꯏꯒꯤ ꯔꯨꯝꯗ ꯃꯤ ꯃꯌꯥꯝ ꯂꯩꯌꯦꯀꯣ
ꯍꯣꯏ ꯅꯈꯣꯏꯒꯤ ꯔꯨꯝꯗꯔ ꯀꯗꯥꯏ ꯀꯗꯥꯏ ꯂꯩꯕ꯭ꯔꯥ ꯃꯤ ꯃꯤ ꯃꯤ ꯀꯌꯥ ꯂꯩꯕ꯭ꯔꯥ
ꯅꯪꯒꯤ ꯅꯪꯒꯤ ꯅꯅꯥꯎ ꯅꯨꯄꯤ ꯑꯍꯨꯝ ꯑꯩꯈꯣꯏꯒꯤꯔꯨꯝꯕ ꯂꯩꯀꯣ
ꯑꯗꯨ ꯅꯨꯡꯉꯥꯏꯕ꯭ꯔꯣ ꯗꯦꯕ
ꯅꯨꯡꯉꯥꯏꯌꯦ ꯃꯣꯏ ꯃꯣꯏꯗꯤ ꯁꯤꯗ ꯂꯣꯏꯅꯃꯛ ꯂꯩꯌꯦ ꯗꯦ ꯅꯣꯏꯗ ꯂꯩꯕ ꯌꯥꯗ꯭ꯔꯦ ꯑꯗꯨꯅ ꯑꯩꯈꯣꯏꯗ ꯂꯩꯌꯦ ꯑꯩ ꯀꯅꯒꯦꯅꯒ
ꯑꯃꯣꯏ ꯁꯤꯂꯥꯏ ꯌꯥꯝ
ꯑꯩꯈꯣꯏꯒꯤ ꯃꯤ ꯑꯃ ꯂꯥꯛꯄ꯭ꯔꯥ
ꯍꯣꯏ ꯅꯈꯣꯏꯒꯤ ꯃꯤ ꯑꯃ ꯂꯩꯌꯦ ꯑꯩꯈꯣꯏꯒꯤ ꯔꯨꯝꯗꯁꯨ ꯑꯃ ꯌꯥꯗ ꯎꯣ ꯎ ꯋꯥꯔꯗꯥ ꯋꯥꯕ꯭ꯔꯥ ꯅꯪ ꯅꯪꯒꯤ ꯅꯪꯒꯤꯪ ꯀꯣ
ꯑꯥ
ꯅꯪꯒꯤ ꯋꯥꯔꯤꯗꯣ ꯑꯩꯉꯣꯟꯗ ꯆꯥꯕꯤꯌꯣ ꯅꯪꯅ ꯑꯥꯏ ꯑꯩꯈꯣꯏꯗꯤ ꯀꯁꯥꯏ ꯑ
ꯑ ꯗꯌꯇꯤꯗ ꯅꯟꯅ ꯍꯥꯏꯕꯤꯒꯦ ꯋꯥꯔꯤꯗꯣ
ꯑꯩꯒꯤ ꯑꯃ ꯅꯥꯕꯗꯨꯔꯥ
ꯍꯣꯏ ꯅꯥꯕꯗ ꯅꯪꯒꯤ ꯅꯥꯕꯗꯣ ꯍꯣꯏ
ꯑꯣ ꯑꯩꯒꯤ ꯅꯥꯞꯇꯣ ꯑꯗꯨꯗꯣ ꯑꯩꯁꯦ ꯑ ꯑꯗꯨꯒꯤ ꯃꯤ ꯃꯤ ꯅꯥꯕꯗꯣ
ꯑ
ꯑꯗꯨꯣ ꯃꯥꯗꯣ ꯑ ꯗꯠ ꯍꯦꯄ ꯐꯦꯕꯋꯥꯔꯤꯗ ꯃꯥꯁꯦ ꯃꯥꯗꯣ ꯑꯗꯨ ꯅꯥꯏꯌꯦꯦꯅ ꯈꯪꯉꯦ
ꯑ
ꯑꯗꯨꯒ ꯅꯥꯏ ꯈꯪꯉꯒ ꯃꯥꯅ ꯆꯦꯛ ꯇꯧꯔꯦ ꯆꯦꯛ ꯇꯧꯈ꯭ꯔꯦ
ꯑ ꯑ
ꯗꯣꯛꯇꯔꯅ ꯃꯦꯗꯤꯁꯤꯟ ꯃꯌꯥꯝ ꯏꯌꯦ ꯐꯥꯠꯇꯦ ꯆꯥꯎꯋꯣ ꯑꯗꯨꯒ ꯇꯦꯟ ꯗꯦꯖ ꯇꯥꯋꯣ ꯊꯥꯔꯇꯤ ꯗꯦꯖꯇꯣ ꯊ꯭ꯔꯤ ꯃꯟꯁ ꯆꯥꯎꯋꯣꯅ ꯍꯥꯏꯌꯦ ꯗꯣꯛꯇꯔꯅ ꯑꯗꯨꯒ ꯄꯦꯔꯦꯠꯇꯣ ꯐꯖꯅ ꯂꯥꯛꯀꯅꯤꯅ ꯍꯥꯏꯌꯦꯅ ꯑꯗꯨꯒ ꯑꯗꯨꯗꯣ ꯒꯨꯂꯤ ꯆꯥꯕ ꯂꯣꯏꯔꯒ ꯄꯦꯔꯦꯠꯇꯣ ꯑꯗꯨꯝ ꯏꯁꯇꯣꯞ ꯇꯧꯔꯗꯤ ꯑꯉꯥꯡꯗꯣ ꯀꯤ ꯑꯍꯥꯡꯥꯟꯕ ꯄꯣꯛꯄꯗꯣ ꯌꯥꯔꯔꯣꯏꯌꯦ ꯅꯪꯗꯤ ꯑꯗꯨꯅ ꯁꯤꯁꯦ ꯐꯖꯅ ꯐꯍꯜꯂꯣꯅ ꯍꯥꯏꯌꯦ ꯗꯣꯛꯇꯔꯅ
ꯑꯣꯐ
ꯑꯗꯨꯒ ꯃꯥꯅ ꯑꯩꯕꯨ ꯇꯨꯝꯍꯜꯂꯒ ꯑꯜꯇ꯭ꯔ ꯁꯥꯎꯟ ꯃꯤꯗꯣ ꯃꯥꯅ ꯑꯜꯇ꯭ꯔ ꯁꯥꯎꯟ ꯂꯧꯋꯦ ꯑꯗꯨꯗ ꯑꯜꯇ꯭ꯔ ꯁꯥꯎꯟ ꯂꯧꯕꯗ ꯑꯦꯛ ꯃꯌꯥꯝꯗꯣ ꯕ꯭ꯂꯦꯛ ꯕ꯭ꯂꯦꯛ ꯕ꯭ꯂꯦꯛ ꯃꯌꯥꯝ ꯂꯩꯌꯦꯀꯣ ꯄꯨꯧꯇꯥ
ꯑꯣꯏ
ꯠ ꯂꯦ ꯂꯩ ꯇꯁꯨ ꯂꯩꯑꯦ ꯑꯗꯣ ꯂꯦꯐꯇꯅ ꯍꯦꯟꯅ ꯃꯌꯥꯝ ꯌꯥꯎꯑꯦ ꯑꯗꯨꯗꯨꯒ ꯑꯗꯨꯝ ꯑꯗꯨ ꯃꯌꯥꯝ ꯌꯥꯎꯕꯗꯣ ꯑꯗꯨꯗꯣ ꯀꯥꯏ ꯀꯥꯏꯍꯜꯂꯣ ꯍꯥꯏꯌꯦ ꯀꯥꯏꯗ꯭ꯔꯗꯤ ꯄꯦꯔꯠ ꯂꯥꯛꯑꯣꯏ ꯀꯥꯏꯍꯜꯂꯣ ꯑꯗꯨꯒ ꯅꯪꯒꯤ ꯄꯦꯔꯠ ꯂꯥꯛꯄ ꯗꯣ ꯑꯗꯨꯝ ꯔꯤꯒꯨꯂꯔ ꯑꯣꯏꯅ ꯆꯥꯡ ꯅꯥꯏꯅ ꯂꯥꯛꯀꯅꯤꯅ ꯍꯥꯏꯌꯦ
ꯑ
ꯑꯗꯣ ꯑꯩꯅ ꯍꯣꯏ ꯍꯥꯏ ꯑꯗꯨꯒ ꯑꯩꯒꯤ ꯀꯣꯏ ꯆꯣꯡꯕꯗꯣ ꯃꯨꯁꯇꯥꯛ ꯆꯣꯡꯕꯗꯣ ꯐꯦꯁ ꯍꯤꯌꯔ ꯃꯌꯥꯝ ꯍꯧꯕꯗꯣ
ꯑꯣ ꯑꯣ ꯑꯣ
ꯑꯗꯨ ꯑꯗꯒꯤ ꯑꯩꯒꯤ ꯈꯨꯠꯇ ꯍꯤꯌꯔ ꯃꯌꯥꯝ ꯍꯧꯕꯗꯣ ꯁꯝ ꯍꯧꯕꯗꯣ
ꯑ‌ꯣ ꯑꯣ
ꯑꯗꯨ ꯑꯗꯨꯒ ꯑꯩꯒꯤ ꯐꯦꯁꯇ ꯄꯤꯝꯄꯜꯁ ꯇꯧꯕ ꯃꯌꯥꯝ ꯇꯧꯕꯗꯣ ꯑꯗꯨꯒꯤ
ꯑꯣ ꯑꯗꯨꯗꯤ ꯍꯣꯏ ꯑꯣ ꯅꯨꯡꯉꯥꯏꯇꯦꯗ
ꯍꯣꯏ ꯅꯨꯡꯉꯥꯏꯇꯦ ꯑꯗꯨꯒ ꯃꯦꯗꯤꯁꯤꯟ ꯃꯌꯥꯝ ꯑꯃ ꯆꯥꯔꯦ ꯃꯦꯗꯤꯁꯤꯟ ꯃꯌꯥꯝ ꯆꯥꯔ ꯑꯗꯨꯒ ꯍꯧꯖꯤꯛꯇꯤ ꯃꯥꯗꯣ ꯈꯔ ꯈꯔ ꯐꯔꯦ
ꯑꯣ
ꯃꯌꯥꯝꯗꯤ ꯐꯠꯇꯦ ꯃꯥ ꯑꯗꯨ ꯆꯦꯛ ꯑꯃꯨꯛ ꯆꯠꯀꯅꯤ ꯑꯗꯨꯒ ꯗꯣꯛꯇꯔꯅ ꯍꯥꯏꯒꯅꯤ ꯍꯥꯏꯌꯦ
ꯑ ꯑꯣ ꯅꯪ ꯍꯤꯗꯥꯛ ꯆꯥꯕ꯭ꯔꯥ
ꯑ ꯍꯤꯗꯥꯛ ꯍꯤꯗꯥꯛ ꯇꯣ ꯆꯥꯏꯑꯌꯦ
ꯑꯣ ꯆꯥꯕ ꯂꯣꯏꯔꯕ꯭ꯔꯥꯅ
ꯑ ꯍꯧꯖꯤꯛꯇꯤ ꯆꯥꯕ ꯂꯣꯏꯔꯦ
ꯑꯣ ꯑꯗꯨ ꯐꯕ꯭ꯔꯥ ꯅ‌ꯪꯅ ꯆꯥꯕꯗꯣ ꯍꯤꯗꯛꯇꯣ ꯍꯣꯏ
ꯍꯣꯏ ꯐꯩꯌꯦ ꯑꯗꯨꯒꯅꯦ ꯃꯣꯏꯅ ꯅꯪꯒꯤ ꯅꯪꯒꯤ ꯄꯨꯟꯁꯤꯗꯣ ꯑꯗꯣ ꯑ ꯀꯩꯅꯣ ꯇꯧ ꯍꯥꯏꯌꯦ ꯑꯦꯛꯁꯔꯁꯥꯏꯁ ꯇꯧꯋ ꯍꯥꯏꯌꯦ ꯑꯗꯨꯒ ꯑ ꯑꯆꯥ ꯑꯆꯥꯄꯣꯠ ꯃꯌꯥꯝ ꯆꯤꯅꯤ ꯌꯥꯎꯕ ꯑꯊꯨꯝꯕ ꯑꯆꯥꯄꯣꯠ ꯁ꯭ꯋꯤꯠ ꯑꯣꯏꯕꯗꯣ
ꯍꯣꯏ ꯍꯣꯏ
ꯑꯗꯨꯗꯣ ꯆꯥꯒꯅꯣ ꯅꯪꯗꯤ ꯗꯥꯏꯕꯦꯇꯤꯁ ꯂꯩꯒꯅꯤꯌꯦꯅ ꯍꯥꯏꯔꯛꯑꯦ
ꯑꯣ ꯑꯍ ꯑꯗꯨꯗꯤ ꯀꯤꯌꯦꯀꯣ
ꯍꯣꯏ ꯗꯥꯏꯕꯦꯇꯤꯁ ꯂꯩꯒꯅꯤꯌꯦ ꯑꯗꯨ ꯆꯥꯒꯅꯣ ꯑꯗꯨꯒ ꯑ ꯋꯦꯠ ꯁꯨ ꯑꯗꯨꯝ ꯍꯦꯟꯒꯠꯀꯅꯤ ꯑꯗꯨꯝ ꯅ‌ꯣꯏ ꯅꯣꯏꯒꯅꯤ ꯍꯥꯏꯑꯦ
ꯑꯣ
ꯑꯗꯨ ꯑꯩꯗꯤ ꯀꯤꯌꯦ ꯑꯗꯨꯃꯥꯏꯅ ꯍꯥꯏꯕꯗꯣ ꯑꯗꯨꯒ ꯑ ꯀꯨꯏꯅ ꯅꯥꯔꯗꯤ ꯅꯪ ꯑꯉꯥꯡ ꯄꯣꯛ ꯄ ꯌꯥꯔꯔꯣꯏꯅꯁꯨ ꯍꯥꯏꯌꯦ ꯃꯣꯏꯅ
ꯑꯌꯥ ꯅꯨꯡꯉꯥꯏꯇꯦꯗ
ꯅꯨꯡꯉꯥꯏꯇꯦ ꯑꯗꯨꯅ ꯑꯩꯗꯤ ꯑ ꯆꯍꯤ ꯑ ꯈꯔ ꯉꯟꯅ ꯑꯩꯗꯤ ꯂꯨꯍꯣꯡꯈ꯭ꯔꯅꯤꯌꯦ ꯍꯤꯍꯥꯍꯥ
ꯑꯥ ꯍ ꯑꯩꯈꯣꯏꯁꯨ ꯈꯨꯔꯨꯝ ꯈꯨꯔꯨꯝ ꯇꯧꯕꯤꯒꯦꯀꯣ ꯅꯪ ꯅꯪ ꯅꯪ
ꯍꯣꯏ ꯑꯩꯒꯤ ꯂꯨꯍꯣꯡꯕꯗ ꯂꯥꯛꯎꯀꯣ
ꯍꯣꯏ ꯂꯥꯛꯀꯅꯤꯌꯦ ꯅꯪꯅ ꯏꯟꯚꯥꯏꯠ ꯇꯧꯕꯤꯌꯨꯀꯣ ꯅꯪꯒꯤ ꯏꯟꯚꯥꯏꯇꯦꯁꯟꯗꯣ ꯑꯉꯝꯗ ꯆꯨꯄꯤꯌꯣꯈꯣ ꯑꯩꯁꯨ ꯂꯥꯛꯀꯅꯤꯀꯣ
ꯏꯟꯚꯥꯏꯇꯦꯁꯟꯁꯨ
ꯑꯩꯗꯤ ꯅꯪꯒꯤ ꯅꯨꯄꯥꯗ ꯅꯨꯄꯥꯗ ꯌꯦꯅꯤꯡꯉꯤ ꯍꯤ ꯅꯪꯒꯤ ꯅꯨꯄꯥꯗꯣ ꯌꯦꯡꯅꯤꯡꯉꯦ
ꯑꯩꯒꯤ ꯅꯨꯄꯥꯗꯣ ꯑꯠ ꯑꯗꯨ ꯑꯩꯒꯅ ꯈꯔ ꯂꯩꯔꯒ ꯎꯠꯀꯦꯀꯣ
ꯍꯣꯏ ꯑꯁꯦꯡꯕꯗꯤ ꯅꯪꯒꯤ ꯏꯟꯚꯥꯏꯇꯦꯁꯟꯗꯤ ꯑꯉꯣꯟꯗꯁꯨ ꯄꯤꯌꯣꯀꯣ
ꯑꯁꯦꯡꯕꯒꯤ ꯑꯩ ꯏꯟꯚꯥꯏꯇꯦꯁꯟꯁꯨ ꯄꯤꯒꯅꯤ ꯑꯗꯨꯒ ꯑ ꯅꯪꯗꯣ ꯅꯪꯒꯤ ꯃꯩꯇꯩꯒꯤ ꯗ꯭ꯔꯦꯁ ꯁꯦꯠꯅꯤꯡꯕ꯭ꯔꯣ ꯅꯪꯒꯤ ꯃꯥꯎꯒꯤ ꯗ꯭ꯔꯦꯁ ꯁꯦꯠꯅꯤꯡꯕ꯭ꯔꯣ
ꯃꯣꯏ ꯃꯩꯇꯩꯒꯤ ꯁꯦꯅꯤꯡꯉꯦ ꯃꯩꯇꯩꯒꯤ
ꯃꯩꯇꯩꯒꯤ ꯃꯩꯇꯩꯒꯤ ꯗ꯭ꯔꯦꯁꯁꯨ ꯑꯩꯅ ꯄꯤꯒꯦꯀꯣ ꯑꯗꯨ ꯁꯦꯠꯂꯒ ꯂꯥꯛꯎꯀꯣ
ꯍꯣꯏ ꯂꯥꯛꯀꯅꯤꯀꯣ ꯑꯩꯗꯤ ꯑꯩꯗꯤ ꯍꯧꯖꯤꯛꯇꯤ ꯌꯥꯝꯅ ꯑꯛꯁꯥꯏꯠ ꯑꯩ ꯑꯦꯛꯁꯥꯏꯇꯦꯠ ꯑꯣꯏ ꯍꯥꯏꯗꯤ ꯑꯁꯦꯡꯕꯅꯦ ꯍꯥꯏꯗꯤ ꯂꯥꯛ ꯂꯥꯛꯅꯤꯡꯉꯦ ꯅꯈꯣꯏꯅ ꯃꯦꯔꯤ ꯇꯣꯕꯥ ꯅꯈꯣꯏꯅꯦ ꯂꯨꯍꯣꯡꯕꯗꯣ ꯑꯩꯗꯤ ꯑꯁꯦꯡꯕꯅꯤ ꯑꯣ ꯌꯦꯡꯅꯤꯡꯉꯦ
ꯑꯁꯦꯡ ꯑꯁꯦꯡꯕꯒꯤ ꯂꯥꯛꯑꯣ ꯑꯗꯨꯒꯀꯣ ꯗꯦꯠ ꯁꯤꯛꯁꯇꯤꯟꯗ ꯗꯦꯠ ꯁꯤꯛꯁꯇꯤꯟꯗ ꯑꯩꯈꯣꯏꯅ ꯀꯣꯏꯕ ꯆꯠꯁꯦ ꯍꯥꯏꯕꯗꯣ ꯐꯅꯦꯛ ꯁꯦꯠꯂꯒ ꯑꯗꯨ ꯑꯗꯨꯒꯤ ꯁꯤꯛꯁꯇꯤꯟꯗꯨꯒꯤ ꯗ꯭ꯔꯦꯁꯇꯨꯖꯨ ꯑꯩꯅ ꯄꯤꯒꯦꯀꯣ
ꯍꯣꯏ ꯄꯤꯌꯣꯀꯣ ꯑꯩꯗꯤ ꯐꯖꯕ ꯗ꯭ꯔꯦꯁꯅ ꯄꯥꯝꯃꯦꯀꯣ
ꯍꯣꯏ ꯑꯗꯨꯒ ꯗꯦꯠ ꯁꯚꯦꯟꯇꯤꯟꯗ ꯄ꯭ꯔꯦꯛꯇꯤꯀꯦꯜ ꯑꯦꯛ ꯖꯝꯅꯦꯀꯣ
ꯀꯤꯌꯦꯀꯣ
ꯑꯍꯣꯏ ꯄ꯭ꯔꯦꯛꯇꯤꯀꯦꯜ ꯑꯦꯛꯖꯥꯝꯗꯣ ꯑꯩꯗꯤ ꯀꯤꯖꯩꯀꯣ ꯑꯣꯖꯥꯅ ꯆꯠꯄ ꯌꯥꯔꯣꯏꯅ ꯍꯥꯏꯔꯛꯑꯗꯤ
ꯍꯣꯏ
ꯑꯗꯣ ꯑꯗꯨꯝ ꯆꯠꯀꯅꯤꯀꯣ ꯑꯩꯈꯣꯏ ꯃꯦꯝ ꯂꯥꯁ ꯏꯌꯥꯔꯅꯦ ꯑꯩꯈꯣꯏ ꯂꯥꯁꯅꯦ ꯍꯟꯗꯛꯅ ꯌꯥꯎꯕꯗꯣ ꯂꯣꯏꯔꯦ ꯃꯊꯪꯗꯗꯤ ꯑꯩꯈꯣꯏ ꯌꯥꯎꯕ ꯐꯪꯉꯔꯣꯏ ꯄꯨꯂꯞ ꯆꯠꯄ ꯐꯪꯉꯔꯣꯏ ꯍꯥꯏꯔꯒ ꯆꯠꯁꯤꯀꯣ
ꯍꯣꯏ ꯍꯣꯏ ꯆꯠꯁꯦ ꯆꯠꯁꯦ ꯑꯩ ꯅꯪꯕꯨ ꯉꯥꯏꯔ ꯂꯩꯒꯦ ꯀꯣ
ꯍꯣꯏ ꯉꯥꯏꯔꯒ ꯂꯩꯌꯣꯀꯣ
ꯑ ꯅ ꯑ ꯑꯩꯗꯤ ꯈꯟꯗꯦꯗ ꯀꯔꯤꯁꯨ ꯇꯧꯅꯤꯡꯗꯦ
ꯑꯩꯗꯤꯅꯦ ꯑꯩꯗꯤꯅꯦ ꯂꯥꯏꯕꯦꯔꯤꯥꯏ ꯕꯔꯗꯒꯅꯦ
ꯑ
ꯇꯦꯛꯁꯕꯨꯛ ꯂꯧꯕ ꯆꯠꯀꯦ ꯇꯧꯔꯤ
ꯑꯣ ꯑꯗꯨ ꯂꯥꯏꯔꯤꯛ ꯄꯥꯏꯗꯣꯏꯔꯥ
ꯂꯥꯏꯔꯤꯛꯇꯣ ꯑꯩꯗꯤ ꯄꯥꯁ ꯁꯤꯔ ꯈꯜꯂꯦ ꯑꯗꯣ ꯈꯟꯕꯅꯦ ꯄꯥꯗꯤ ꯄꯥꯅꯤꯡꯗꯦ
ꯑꯣ ꯅꯪ ꯄꯥꯔꯗꯤ ꯑꯩꯉꯣꯟꯗ ꯑꯩ ꯅꯪꯉꯣꯟꯗ ꯎꯒꯦꯀꯣ
ꯍꯣꯏ ꯑꯩꯉꯣꯟꯗ ꯑꯩ ꯄꯥꯔꯗꯤ ꯑꯩ ꯅꯪꯉꯣꯟꯗ ꯎꯠꯀꯦ ꯅꯪ ꯌꯦꯡꯉꯨꯀꯣ
ꯍ ꯍꯣꯏ